ꯎꯝ
ꯅꯔꯝ ꯂꯥꯎꯁꯨꯨ ꯎꯗꯦꯀꯣ
ꯍꯣꯏ ꯑꯩꯗꯟꯇ ꯆꯠꯇꯒ ꯍꯜꯂꯛꯄ ꯃꯇꯝꯗ ꯆꯨꯕ ꯃꯥꯂꯦ ꯈꯔ ꯈꯔ ꯆꯣꯠꯂꯒ ꯂꯩꯥꯛꯌꯦꯦ ꯂꯝꯕꯤꯗꯣ ꯕꯖꯥꯔꯗꯤ ꯆꯨꯔꯕꯅꯦꯕ
ꯅꯨꯡꯉꯥꯏ ꯃꯥꯟꯕ ꯁꯨꯕꯁꯨ ꯆꯨꯗꯕ ꯑꯗꯨ ꯌꯦꯟ ꯇꯥꯗꯕ
ꯆꯥꯗꯗꯤ ꯗꯥꯗꯤ ꯆꯨꯗ ꯗꯣꯁ ꯀꯈꯣꯏ ꯔꯝꯗꯂꯥ ꯆꯨꯕ ꯃꯥꯜꯦ
ꯑꯣ ꯀ ꯑꯁꯨꯨ ꯑꯣꯏꯗ ꯅꯨꯡꯉꯥꯏꯒꯅꯤ
ꯅꯣꯡ ꯇꯨꯒ ꯍꯣꯏ ꯅꯨꯡꯉꯥꯏꯅꯤ ꯉꯁꯤ ꯈꯔ ꯏꯪꯉꯦ ꯃꯝꯕꯒꯤ ꯅꯨꯡꯉꯥꯏꯈ꯭ꯔꯦ ꯉꯁꯤ
ꯅꯨꯡꯊꯤꯟ ꯆꯨꯞꯕ ꯑꯗꯨꯝꯕꯧꯁꯤꯂꯛꯄ꯭ꯔꯥ ꯀꯣ ꯒ ꯃ ꯃꯇꯝ ꯐꯕꯣ ꯑꯗꯨ ꯋꯥꯀꯞꯇꯣ ꯅꯨꯡꯊꯤꯜ ꯆꯨꯞꯄ ꯂꯥꯛꯄ꯭ꯔꯥ
ꯅꯨꯡꯊꯤ ꯆꯨꯞꯄ꯭ꯔꯥ ꯂꯥꯛꯄ꯭ꯔꯥ ꯍꯥꯏꯗꯤ ꯀꯔꯤꯔ
ꯀꯛꯁꯨ ꯁꯥꯟꯅꯕ ꯂꯩꯕ꯭ꯔꯥ ꯅꯅ
ꯑꯍꯣꯏ ꯑꯌꯨꯛꯁꯨ ꯁꯅꯕ ꯂꯥꯛꯑꯦ ꯅꯨꯡꯊꯤꯟꯜꯁꯨ ꯁꯥꯟꯅꯕ ꯂꯑꯦ ꯑꯗꯨ
ꯑꯁ ꯑꯁꯦꯡꯕꯗ ꯆꯠꯂ ꯑꯗꯨ ꯌꯦꯡꯅꯤꯡꯉꯤꯗ ꯑꯣ ꯑꯩꯈꯣꯏꯗ ꯃꯝꯂꯗꯤ ꯃꯣꯏꯅ ꯅꯣꯡꯉꯥꯟꯕꯒꯤꯗꯔꯥ ꯅꯠꯇ꯭ꯔꯒ
ꯃꯣꯏꯒꯤꯗꯤ ꯅꯣꯡꯉꯥꯜꯂꯒ ꯁꯥꯟꯅꯕꯅꯦ
ꯑꯣ
ꯎ
ꯀꯣꯔꯤꯌꯥ ꯗꯤꯁꯇ꯭ꯔꯤꯛꯈ꯭ꯔꯦ ꯁꯥꯎꯠ ꯀꯣꯔꯤꯌꯥ
ꯎꯝ ꯂꯃ ꯊꯇꯤ ꯇꯨ ꯁꯨꯀꯥꯗꯦꯗ ꯃꯣꯏꯗꯤꯦ
ꯑꯗꯨ ꯌꯥꯝꯝ ꯍꯣꯞ ꯔꯖꯛꯒ
ꯈ꯭ꯔꯦ ꯑꯦꯁꯤꯌꯥꯗ ꯖꯄꯥꯟ ꯈꯛꯇꯅꯦꯕ ꯑꯔꯥꯎ ꯊꯥꯔꯇꯤ ꯇꯨꯗ ꯀꯥꯕ ꯖꯄꯥꯟ ꯈꯛꯇ ꯃꯥꯜꯂꯦ ꯑꯗꯣ ꯖꯄꯥꯟꯁꯨ ꯁꯤꯈ꯭ꯔꯦ
ꯑꯣ ꯑꯁ ꯑꯃꯨꯔꯛꯇꯤ ꯍꯦꯡꯅꯗꯤ ꯌꯥꯝ ꯅꯨꯡꯉꯥꯏꯒꯗꯧꯕꯅꯤꯅꯦ
ꯄꯣꯠ ꯐꯥꯎꯗꯤ ꯇꯧꯕꯅꯦꯕ ꯑꯩꯈꯣꯏꯅ ꯉꯝꯅꯕ ꯑꯗꯨꯏꯒꯤ
ꯍꯣꯏ ꯀꯗ ꯐꯕꯣꯗ ꯇꯣꯄ ꯀ ꯑꯗꯨꯝ ꯍꯩꯗꯤꯦ ꯍꯥꯏꯩꯕ ꯃꯣꯏꯁꯨ ꯐꯖꯅ ꯁꯥꯟꯅꯔꯔꯕꯅꯤꯗ ꯏꯟꯗꯤꯌꯥ ꯌꯥꯎꯗꯦ ꯍꯦꯟꯅ ꯐꯖꯒꯗꯧꯕ
ꯏꯟꯗꯤꯌꯥꯁꯨ ꯌꯥꯎꯕ ꯌꯥꯕꯅꯦ ꯍꯥꯏꯕꯅꯦ ꯍꯟꯗꯛꯁꯦ ꯁ ꯃꯣꯏꯗꯣ ꯀ꯭ꯔꯤꯀꯦꯠꯇ ꯄꯨꯛꯅꯤꯡ ꯆꯪꯕ ꯃꯥꯜꯂꯦ ꯑꯗꯨꯒ ꯄꯩꯁꯥꯒꯤ ꯀꯔꯤ ꯀꯔꯤꯅꯣꯁꯨ ꯍꯥꯏꯌꯦꯗ
ꯑꯁꯥ ꯄꯤꯌꯥꯥ ꯄꯥꯝꯝꯕꯕꯨ ꯍꯜꯥꯛ ꯃꯣꯏꯁꯦ
ꯄꯩꯁꯥꯒꯤ ꯀꯔꯤꯅꯣ ꯀꯔꯞꯁꯟ ꯈꯔ ꯂꯥꯏꯕꯒꯨꯝ ꯆꯥꯎꯕ꯭ꯔꯥ ꯈꯪꯗꯦꯖꯥꯅꯗꯤ ꯑꯗꯣ ꯅꯍꯥꯟꯗꯤ ꯀꯥꯎꯟꯇ꯭ꯔꯤ ꯊꯥꯔꯇꯤ ꯈꯔ ꯍꯦꯜꯂꯗꯤ ꯌꯥꯕꯅꯦꯕ ꯍꯟꯗꯛ ꯐꯤꯇꯤ ꯐꯤꯐꯇꯤ
ꯎ
ꯒꯨꯝꯕ ꯁꯨꯋꯦꯕ ꯑꯗꯨꯒꯤ
ꯑꯣ ꯑꯣ
ꯎ ꯁꯤꯛꯁꯇꯤꯔꯥ ꯐꯤꯐꯇꯤꯔꯥ ꯁꯨꯕꯅꯦ ꯗꯦꯠ ꯐꯣꯔꯗꯅꯀꯣ ꯊ꯭ꯔꯤꯗꯅ ꯀꯥꯎꯈ꯭ꯔꯦ ꯑꯩꯁꯨ ꯕꯍꯥꯔꯠ ꯄꯨꯔꯕꯅꯤꯅ ꯀꯥꯎꯈ꯭ꯔꯦ ꯑꯃꯨꯛ
ꯅꯍ ꯁꯦꯀꯦꯟ ꯃꯤ ꯊꯥꯔꯠ ꯃꯤꯁꯁꯤꯅ ꯀꯔ ꯁꯟꯗꯦꯗ ꯁꯥꯟꯅꯕꯗꯣ ꯉꯦꯁꯤ ꯌꯥꯎꯕ꯭ꯔꯥ
ꯍꯣꯏ ꯐꯥꯔꯁꯇꯗꯤ ꯆꯪꯗꯕ ꯑꯗꯣ ꯍꯣꯏ ꯃꯤꯅꯤꯠ ꯀꯩꯌꯥꯒꯨꯝꯕꯗꯒꯤ ꯆꯪꯕ꯭ꯔꯥꯀꯣ ꯃꯥꯗꯣ ꯑꯗꯨꯒꯤ ꯑꯗꯨꯅ ꯑꯃꯨꯛ ꯑꯐ꯭ꯔꯤꯀꯦꯠꯇ ꯇꯟꯕ ꯑꯃ
ꯎ ꯑꯁ ꯍꯪꯗꯦ ꯍꯟꯗꯛ ꯀꯤꯁꯇꯦ ꯇꯥꯁꯦ ꯌꯦꯡꯕꯗ ꯐꯕꯨ ꯅꯨꯡꯉꯥꯏꯔꯦ
ꯑꯗꯨꯅꯦꯃꯤ ꯁꯤꯒꯥꯔꯅꯦ ꯑꯣꯗꯣꯒꯤ ꯐꯦꯟꯁꯦ
ꯑꯁ ꯔꯣꯅꯤꯌꯥ ꯑꯗꯨꯗꯤ ꯈꯪꯗꯦꯗ ꯃꯥꯕꯨꯗꯤ ꯀ꯭ꯔꯤꯁꯨ ꯈꯪꯗꯦ ꯑꯗꯨ ꯃꯥ ꯐꯦꯟꯁ ꯈ ꯁ ꯍꯥꯏꯗꯤ ꯇꯝꯃꯦ
ꯃꯆꯤꯟ ꯈꯔ ꯀꯟꯕꯅꯦ ꯃꯣꯏꯗꯣ ꯆꯞꯇꯗꯤ ꯆꯞ ꯃꯥꯟꯅꯏ ꯑꯗꯨ ꯑꯣꯏꯔꯁꯨ ꯃꯣꯏ ꯈꯔ ꯍꯦꯟꯗꯤ ꯍꯦꯟ
ꯍꯦꯟꯖꯤꯟꯕꯅꯦ ꯕꯤ ꯇꯤ ꯑꯦꯁ ꯐꯦꯟꯒꯨꯝꯕꯅꯦ ꯃꯣꯏꯁꯦ
ꯗꯤ ꯍꯦꯟꯖꯤꯟꯕꯅꯦ ꯃꯣꯏꯗꯣ
ꯎꯝ
ꯑꯁꯦꯡꯕ ꯍꯥꯏꯔꯗꯤ ꯃꯣꯏ ꯃꯥꯏ ꯃꯣꯏꯒꯤ ꯃꯇꯗꯨꯗꯤ ꯐꯖꯅ ꯂꯩꯁꯟꯅꯕꯅꯦꯕ ꯑꯗꯣ ꯍꯟꯗꯛꯇꯤ ꯍ ꯅꯨꯈ꯭ꯔꯕꯅꯤꯅ ꯃꯣꯏꯗꯣ ꯃꯣꯏꯒꯤ ꯐꯦꯟꯁꯤꯡꯒꯤ ꯆꯤꯟꯗꯅ ꯍꯟꯅꯨꯈ꯭ꯔꯦ ꯃꯣꯏ ꯃꯥꯗꯣ ꯁꯕ ꯊꯤꯈ꯭ꯔꯦ ꯍꯥꯏꯅꯤꯡꯗꯕ
ꯃꯦꯁꯤꯅ ꯑꯍꯜꯂꯨꯕ꯭ꯔꯥ ꯃꯥ ꯃꯥꯅ ꯑꯍꯜꯂꯨꯕ꯭ꯔꯥ
ꯃꯤꯁꯤꯅꯗꯤ ꯑꯣ ꯅꯠꯇꯦꯔꯅꯦ ꯑꯗꯣꯅꯗꯤ ꯍꯟꯅꯨꯕꯅꯦꯗ ꯃꯥꯗꯤ ꯆꯍꯤ ꯐꯣꯔꯇꯤ ꯋꯥꯟ ꯇꯥꯈ꯭ꯔꯦ ꯃꯦꯁꯤꯅ ꯊꯥꯔꯇꯤ ꯅꯥꯏꯟ
ꯍꯣꯏ ꯑꯩꯗꯤ ꯃꯤꯁꯤꯅ ꯑꯍꯜꯅ ꯈꯟꯕꯅꯦ ꯑꯗꯩ ꯃꯤꯁꯤꯒꯤ ꯁꯛꯇꯨ ꯌꯥꯝ ꯅꯨꯡꯁꯤꯕ ꯁꯛꯇꯥꯛ ꯑꯃ
ꯏꯅꯣꯁꯟ ꯌꯥꯝ ꯏꯅꯣꯁꯟ ꯇꯧꯕꯅꯦ ꯕꯥꯄꯤꯈꯣꯏꯁꯨ
ꯍꯣꯏ ꯑꯥ ꯕꯄꯦꯗꯣ ꯑꯩꯈꯣꯏꯗꯤ ꯄꯥꯝꯅꯩꯌꯦ ꯌꯥꯝ ꯅꯨꯡꯁꯤꯌꯦ ꯃꯁꯛꯇꯨꯅ ꯅꯣꯛꯄꯒꯨꯝꯕꯁꯨ ꯅꯍꯥꯟ ꯑꯇꯩꯒꯤ ꯚꯦꯔꯦꯜ ꯆꯠꯄꯗꯣ ꯌꯥꯝ ꯀꯅꯥꯔꯣ ꯅꯨꯄꯥ ꯑꯃꯃꯒ ꯅꯨꯄꯥ ꯑꯃꯃꯅ ꯋꯥ ꯉꯥꯔ ꯃꯆꯤꯟ ꯈꯨꯝꯕꯤꯈ꯭ꯔꯕꯗꯣꯕꯄꯦꯅ ꯑꯗꯨ ꯚꯤꯗꯤꯑꯣꯗꯨ ꯍꯟꯗꯛꯀꯦꯔ ꯅꯍꯥꯟꯒꯦꯔ ꯃꯤꯁꯤꯡꯅ ꯌꯥꯝ ꯁꯦꯝꯅꯕꯗꯣ ꯌꯥꯝ ꯅꯨꯡꯁꯤ
ꯑꯣ ꯐ꯭ꯔꯥꯟꯁꯇ ꯁꯞꯄꯣꯔꯠ ꯇꯧꯕ꯭ꯔꯥ ꯅꯪꯁꯨꯣ
ꯑ ꯐ꯭ꯔꯥꯟꯁꯄꯨ ꯁꯞꯄꯣꯔꯠ ꯇꯧꯅꯦ ꯑꯝꯕꯄꯦ ꯌꯥꯎꯗꯣꯏꯅꯦ ꯑꯗ ꯍꯥꯟꯅꯗꯤ ꯐ꯭ꯔꯥꯟꯁꯇ ꯑꯝꯕꯄꯦꯅꯦ ꯈꯪꯗꯦ
ꯑꯁ ꯒ꯭ꯔꯤꯖꯃꯥꯟ ꯈꯣꯏꯁꯨ ꯑꯁ ꯐꯖ ꯐꯖꯕꯗꯤ ꯌꯥꯎꯗꯤ ꯌꯥꯎꯕꯅꯤꯗ ꯐ꯭ꯔꯥꯟꯁꯇꯁꯨ ꯔꯒꯔꯤꯖꯃꯥꯟꯗꯨꯗꯣ ꯄꯤꯛ꯭ꯔꯒ ꯌꯥꯝ ꯌꯥꯝ ꯐꯖꯕꯅꯦ ꯃꯥꯁꯨ ꯑꯁꯤ ꯐ꯭ꯔꯥꯟꯁꯇ ꯗꯤꯝꯕꯤꯂꯦ ꯍꯥꯏꯅ ꯅꯍꯥꯟ ꯎꯝ ꯃꯦꯇ꯭ꯔꯤꯛ ꯂꯧꯈꯤꯕꯗꯣ ꯑꯗꯨ ꯅꯨꯄꯥꯁꯨ ꯄꯤ ꯑꯩꯆ ꯗꯤꯗꯒꯤꯅꯦꯕ
ꯑꯗꯨꯒ ꯅꯨꯄꯥ ꯑꯃ ꯀꯗꯥꯏ ꯀꯔꯤ ꯂꯥꯛꯩꯔꯥ ꯈꯪꯗꯦ ꯑꯃ ꯅꯦꯒ꯭ꯔꯣ ꯅꯨꯄꯥ ꯑꯃꯗꯨ ꯌꯥꯝ ꯏꯅꯣꯁꯦꯟ ꯑꯣꯏꯔꯒ ꯈꯔ ꯈꯔ ꯅꯠꯇ꯭ꯔꯦ ꯌꯥꯝ ꯃꯨꯨꯔꯒ ꯀꯣ ꯃꯃꯤꯡꯗꯨ ꯀꯦꯜꯂꯤ ꯍꯥꯏꯕ ꯀꯔꯤ ꯍꯥꯏꯕ ꯃꯃꯤꯡ ꯀꯥꯎꯈ꯭ꯔꯦ ꯑꯗꯨ ꯅꯨꯄꯥꯁꯨ ꯌꯥꯝ ꯅꯨꯡꯁꯤꯌꯦ ꯍꯟ ꯇꯨ ꯐꯨꯠꯕꯣꯜꯔ ꯃꯥꯂꯦ ꯔꯠꯇꯃꯤꯇꯃꯤ ꯂꯩꯔ
ꯍꯣꯏ ꯄꯤꯛꯄꯅꯦ ꯑꯗꯣ ꯃꯣꯏ ꯋꯥꯔꯜ ꯀꯥꯞ ꯑꯍꯥꯎꯒꯦ ꯍꯥꯏꯕ ꯃꯇꯨꯡꯗ ꯃꯥꯒꯤ ꯅꯨꯄꯤꯅ ꯗꯤꯚꯣꯔꯁ ꯄꯤꯈ꯭ꯔꯤ꯭ꯔꯣꯅ ꯍꯥꯏ ꯑꯗꯨꯝ ꯇꯥꯎꯕꯅꯦ ꯃꯥꯁꯨ ꯌꯥꯝ ꯅꯨꯡꯁꯤ ꯅꯣꯁꯦꯟ ꯌꯥꯝ ꯑꯣꯏꯕꯅꯦ ꯊꯥꯔꯇꯤ ꯍꯦꯟꯈ꯭ꯔꯕꯅꯦ ꯃꯣꯏꯁꯨ ꯁꯤꯅꯤꯌꯥꯔ ꯄ꯭ꯂꯦꯌꯥꯔ ꯇꯥꯔꯦꯗ ꯍꯧꯖꯤꯛꯇꯦ ꯐ꯭ꯔꯥꯟꯁꯦ ꯃꯥꯁꯨꯁꯨ ꯈꯟꯗꯦꯅꯦ ꯃꯁꯥꯛꯇꯤ ꯐꯖꯗꯕꯅꯦ ꯑꯗꯨ ꯑꯣꯏꯔꯁꯨ ꯅꯨꯡꯁꯤꯕ ꯃꯥꯒꯤ ꯃꯁꯇꯣ
ꯇꯨꯃꯤꯟ ꯇꯨꯃꯤꯟꯅ ꯂꯩꯔꯦ ꯃꯤꯁꯤꯡꯅꯒꯅ ꯇꯧꯕꯗꯣ ꯌꯥꯝ ꯅꯨꯡꯁꯤꯕ ꯃꯥ ꯃꯑꯣꯡꯗꯣ ꯃꯥꯏ ꯄ꯭ꯂꯦꯗꯨꯗꯤ ꯈꯪꯗꯦ ꯑꯗꯨꯕꯨ ꯃꯣꯏ ꯃꯑꯣꯡꯒꯨꯝ ꯂꯩ ꯅꯨꯡꯁꯤ
ꯄꯤꯛꯁꯨ ꯄꯤꯛꯄꯅꯦ
ꯎꯝ
ꯑꯗꯣ ꯂꯣꯏꯁ ꯈ꯭ꯋꯥꯏꯗꯤ ꯐꯖꯅ ꯌꯦꯡꯕ ꯃꯥꯜꯂꯦꯗ
ꯑꯁ ꯃꯣꯏ ꯍꯣꯁꯇꯦꯜꯗꯤ ꯍꯣꯏ ꯂꯩꯃꯤꯟꯅ ꯃꯈꯣꯏꯠꯁꯨ ꯂꯣꯏ ꯄꯥꯝꯃꯌꯦꯀꯣ ꯌꯥꯝ ꯅꯨꯡꯉꯥꯏꯝꯅꯦ ꯃꯗꯤ
ꯁꯤ ꯅꯣꯏ ꯔꯣꯝꯒꯤ ꯅꯣꯏ ꯑꯗꯨꯝ ꯆꯔꯆ ꯀꯥꯕ ꯆꯠꯄꯗꯣ ꯍ ꯆꯔꯆ ꯀꯥꯕ ꯆꯠꯄ ꯁꯝꯅꯕ ꯑꯗꯨꯝ ꯆꯠꯄꯗꯨ ꯆꯔꯆꯀꯤ ꯑꯗꯨꯝ ꯆꯠꯄ꯭ꯔꯥ ꯂꯩꯀꯥꯏꯒꯤ
ꯆꯥꯔꯆ ꯀꯤ ꯃꯔꯥꯛ ꯃꯔꯛꯇ ꯆꯠꯂꯦ ꯑꯩꯈꯣꯏꯅ ꯃꯔꯛ ꯃꯔꯛꯇ ꯆꯠꯂꯦ ꯍꯟꯗ꯭ꯔꯦꯠ ꯍꯟꯗ꯭ꯔꯦꯠꯀꯨꯝꯕ ꯂꯧꯊꯣꯛꯔꯒꯀꯣ ꯇꯤꯝꯗꯣ ꯁꯦꯝꯔꯒ ꯑꯩꯈꯣꯏꯅ ꯃꯤ ꯇꯔꯨꯛ ꯇꯔꯦꯠ ꯄꯨꯔꯒ ꯇꯥꯔꯐꯀꯤ ꯄꯩꯁꯥ ꯄꯤꯅꯤꯡꯉꯥꯏ
ꯑꯝꯕꯗꯨ ꯀꯔ
ꯇꯔꯐ ꯇꯔꯐꯇ ꯇꯣꯡꯉꯥꯜꯂꯦꯗ ꯂꯤꯁꯤꯡ ꯑꯃꯒ ꯆꯥꯝꯃꯔꯤ ꯀꯔꯤꯒꯨꯝꯕ ꯂꯥꯎꯕꯁꯨ ꯌꯥ ꯌꯥꯎꯋꯦ ꯑꯩꯠ ꯍꯟꯗ꯭ꯔꯦꯠꯀꯨꯝꯕꯁꯨ ꯂꯥꯎꯕ ꯌꯥꯏ ꯂꯤꯁꯤꯡ ꯑꯃꯒ ꯂꯤꯁꯤꯡ ꯑꯃ ꯅꯍꯥꯟꯅꯤ ꯍꯣꯏ ꯈꯪꯅꯕ ꯌꯥꯎꯕꯅꯤꯅ ꯂꯤꯁꯤꯡ ꯇꯥꯃꯔꯤꯒꯤ ꯈꯛꯇ ꯁꯅꯕ ꯐꯪꯉꯦ
ꯎꯝ
ꯈꯪꯗꯦ ꯍꯣꯏꯅꯤꯁꯨ ꯌꯨꯝ ꯆꯠꯂꯒ ꯇꯔꯐꯀꯤ ꯌꯨꯝꯐꯝ ꯊꯤꯈ꯭ꯔꯁꯤꯔꯥ
ꯍꯪꯗꯦ ꯑꯈꯣꯏꯗꯗꯤ ꯅꯣꯏ ꯅꯣꯏꯒꯤ ꯀꯔꯤ ꯍꯥꯏꯁꯤꯔꯥ ꯁꯦꯝꯅꯤꯡꯉꯥꯏ ꯃꯐꯝ ꯂꯩꯔꯗꯤ ꯌꯥꯏꯌꯦꯅ
ꯎꯥ ꯈꯪꯗꯦ ꯑꯩꯈꯣꯏꯔꯣꯝꯒꯤ ꯃꯤꯁꯤꯅ ꯐꯨꯠꯕꯣꯜꯗꯨ ꯌꯥꯝ ꯄꯥꯝꯕ ꯑꯣꯏꯗꯦ ꯁꯤ
ꯑꯗꯨꯝ ꯁꯥꯟꯅꯔꯤꯗ ꯑꯩꯈꯣꯏ ꯃꯣꯏꯒꯤꯗꯨꯁꯨ
ꯑꯣ ꯆꯥꯟꯗꯦꯜꯔꯣꯝꯒꯤ ꯃꯤꯁꯤꯡꯅ ꯐꯨꯠꯕꯣꯜꯒꯨꯝꯕ ꯕꯣꯂꯤꯗꯤ ꯌꯥꯝ ꯊꯣꯅꯥ ꯂꯑꯦ ꯈꯨꯟ ꯈꯨꯔꯟꯗꯁꯨ ꯑꯗꯨꯝ ꯁꯥꯟꯅꯕꯤꯨꯀꯣ ꯀꯣ
ꯍꯣꯏ ꯑꯩꯈꯣꯏ ꯔꯣꯝꯗꯗꯤ ꯄꯨꯔꯥ ꯇꯥꯎꯗꯤ ꯇꯥꯎꯋꯦ ꯈꯧꯄꯨꯝ ꯔꯣꯝ ꯅ ꯕꯣꯂꯤꯒꯨꯝꯕꯗ ꯑꯁ ꯕꯣꯜꯒꯨꯝꯕꯗꯤ ꯌꯥꯝ ꯍꯩꯌꯦꯕ ꯑꯃꯛ ꯀꯣꯂꯦꯖꯀꯨꯝꯕꯗ ꯌꯦꯡꯉꯣ ꯃꯣꯏ ꯃꯣꯏꯅꯅꯦ ꯕꯣꯜꯗ ꯐꯨꯠꯕꯣꯜꯗꯗꯤ ꯃꯣꯏꯅꯅꯦ ꯄꯥꯏꯕꯗꯣ
ꯃꯂꯣꯝꯒꯤ ꯃꯥꯏꯗꯤ ꯅꯣꯏꯅꯤꯅꯦ ꯅꯪꯒ ꯑꯩꯈꯣꯏ ꯏꯃꯥꯟꯅꯕꯤꯗ ꯅꯣꯏꯅꯤꯅ ꯑꯩꯈꯣꯏꯒꯤ ꯃꯥꯏ ꯑꯣꯏꯔꯤꯕꯅꯤ
ꯐꯖꯅꯗꯤ ꯁꯥꯟꯕ ꯍꯥꯏꯩꯇꯦ ꯑꯗꯨ ꯑꯣꯏꯔꯁꯨ ꯁꯅꯅꯤꯡꯕꯒꯤ
ꯑꯦꯁ ꯀꯗꯥꯏꯗꯒꯤ ꯑꯩꯈꯣꯏꯒꯤꯒ ꯍꯥꯏꯗꯤ ꯅꯣꯏꯅ ꯍꯦꯟꯅ ꯍꯦꯟꯅ ꯍꯩꯗꯨꯗꯤ
ꯍꯩꯏꯗꯤ ꯍꯩꯏꯇꯦꯗ ꯌꯥꯝ ꯁꯣꯟꯁꯨ ꯁꯣꯜꯂꯦ
ꯍꯩꯕꯅꯦ ꯅꯣꯏꯅ ꯈꯪꯗꯕꯩꯅꯦ
ꯑꯩꯈꯣꯏ ꯅꯍꯥꯟ ꯑꯦꯟ ꯖꯤ ꯁꯤ ꯌꯥꯎꯕ ꯃꯇꯝꯗꯗꯤ ꯑꯗꯨꯝ ꯍꯛꯆꯥꯡꯁꯦ ꯌꯥꯝ ꯐꯩꯏꯕ ꯍꯟꯗꯛꯇꯤ ꯌꯥ
ꯍꯣꯏ ꯑꯗꯨꯝ ꯇꯞꯅꯤ ꯁꯛ ꯊꯤꯔꯁꯨ ꯍꯛꯆꯥꯡꯗꯤ ꯑꯗꯨꯝ ꯐꯤꯠ ꯇꯥꯕꯅꯦ ꯅꯨꯡꯇꯤꯒꯤ ꯁꯟꯅ
ꯈꯪꯗꯦ ꯈꯣꯏꯁꯦ꯫
ꯍꯦ ꯑꯩꯗꯤ ꯆꯍꯤꯒꯁꯦ ꯃꯤ ꯍꯪꯔꯗꯤ ꯈꯨꯝꯅꯤꯡꯗ꯭ꯔꯦ ꯆꯍꯤꯁꯦ ꯑꯥ ꯌꯥꯎꯈ꯭ꯔ
ꯆꯍꯤ ꯍꯥꯡꯕ ꯃꯐ ꯃꯇꯝ ꯅꯠꯇꯦ ꯍꯟꯗꯛ꯫
ꯁꯤ ꯌꯡꯕ ꯃꯤꯗꯤ ꯕ꯭ꯂꯣꯛ ꯊꯝꯅꯅꯤ꯫
ꯆꯍꯤꯕꯨ ꯍꯥꯡꯗ꯭ꯔꯤ ꯈꯨꯝꯅꯤꯡꯗꯦꯗ ꯈꯣꯏꯁꯨ꯫ ꯑꯈꯣꯏꯗꯣ ꯌ ꯌꯦꯡꯕꯗ ꯑꯍꯟ ꯑꯣꯏꯕ꯭ꯔꯥ ꯑꯉꯥꯡ ꯑꯣꯏꯕ꯭ꯔꯥꯁꯨ ꯈꯪꯗꯦ꯫
ꯃꯤꯒꯤ ꯃꯤꯠꯇ ꯆꯪꯔꯒ ꯌꯦꯡꯅꯤꯡꯉꯦ꯫
ꯈꯪꯗꯦꯑꯁꯤꯗꯤ ꯆꯍꯤꯁꯦ ꯇ꯭ꯋꯦꯟꯇꯤ ꯐꯣꯔ ꯇ꯭ꯋꯦꯟꯇꯤ ꯐꯥꯏꯚ ꯇ꯭ꯋꯦꯟꯇꯤ ꯐꯥꯏꯚ
ꯑꯗꯨꯅꯦ ꯇ꯭ꯋꯦꯟꯇꯤ ꯐꯣꯔ ꯇ꯭ꯋꯦꯟꯇꯤ ꯐꯥꯏꯚ ꯐꯥꯎꯗꯤ ꯑꯗꯨꯝ ꯌꯥꯏ ꯇ꯭ꯋꯦꯟꯇꯤ ꯁꯤꯛꯁ ꯌꯥꯏ ꯇ꯭ꯋꯦꯟꯇꯤ ꯁꯚꯦꯟ ꯀꯥꯈ꯭ꯔꯗꯤ ꯍꯟꯅꯨꯕꯒꯨꯝ ꯇꯧꯋꯦ ꯇꯥꯕꯤꯗ꯫
ꯑꯁ ꯈꯪꯗꯦ ꯑꯩꯗꯤ ꯇ꯭ꯋꯦꯟꯇꯤ ꯐꯥꯏꯚ ꯁꯨꯡꯍꯦ ꯍꯦꯟꯅꯤꯡꯗꯦ꯫ ꯐꯣꯔꯦꯕꯔꯌꯪ ꯍꯥꯏꯕꯗꯨ ꯑꯣꯏꯅꯤꯡꯗꯦ꯫
ꯑꯗꯨ ꯃꯇꯝꯁꯦ ꯂꯩꯁꯥꯕꯤ ꯁꯥꯒꯗꯕꯅꯦ꯫
ꯈꯪꯗꯗ ꯑꯁ ꯍꯦꯟꯅ ꯍꯦꯟꯅ ꯑꯍꯟ ꯑꯣꯏꯔ ꯍꯤꯡꯅꯤꯡꯉꯥꯏꯒ ꯍꯦꯟꯅ ꯄꯩꯁꯥꯅ ꯄꯩꯁꯥ ꯆꯪꯕꯒꯤ ꯉꯛꯇ
ꯑꯗꯨ
ꯎꯝ
ꯄꯩꯁꯥꯒꯤ ꯄꯩꯁꯥ ꯉꯥꯛꯇꯅꯦ ꯍꯟꯗꯛ ꯃꯔꯛꯁꯦ꯫
ꯑꯣ ꯄꯥꯂꯩꯇꯦ꯫
ꯄꯩꯁꯥ ꯂꯩꯇ꯭ꯔꯗꯤ ꯍꯤꯡꯕ ꯌꯥꯗꯕꯅꯤꯅ ꯄꯩꯁꯥꯕꯨ ꯂꯥꯏꯔꯗꯤ ꯑꯗꯨꯝ ꯁꯥ ꯊꯤꯔꯁꯨ꯫
ꯍꯣꯏ ꯄꯩꯁꯥꯎ ꯂꯩꯗꯤ ꯑꯦ ꯁꯛꯀ ꯗꯔꯀꯥꯔ ꯇꯥꯗꯦ꯫
ꯎꯝ
ꯍꯣꯏ ꯈꯨꯟꯕꯨꯗꯤ ꯅꯣꯡ ꯆꯨꯅꯤꯉꯥꯏ ꯃꯥꯜꯂꯦ ꯍꯧꯖꯤꯛꯁꯦ ꯉꯁꯤꯁꯦ꯫
ꯑꯣ ꯑꯩ ꯉꯔꯥꯡ ꯉꯔꯥꯡ ꯔ ꯁꯟꯗꯦ ꯅꯠꯇꯦ ꯅꯠꯇꯦ ꯁꯟꯗꯦ ꯅꯨꯃꯤꯠꯇꯨ ꯑꯣ ꯉꯔꯥꯡꯅꯦ꯫ ꯑꯈꯣꯏ ꯂꯀꯥꯏꯗꯤ ꯂꯦꯟꯁ ꯂꯞꯆꯟ ꯑꯃꯨꯛꯀ ꯇꯧꯔ ꯂꯩꯌꯦ꯫
ꯑꯣ ꯑꯁ ꯑꯈ꯭ꯋꯥꯏꯗꯤꯀꯣ ꯆꯤꯡ ꯑꯣꯏꯕꯅꯤꯅ ꯑꯗꯨꯝ ꯑ ꯅꯣ ꯅꯣꯡ ꯆꯨꯕ ꯃꯇꯝꯗꯗꯤ ꯍꯣꯏ ꯍꯩꯕꯁꯨ ꯀꯤꯌꯦꯗ ꯌꯨꯝꯕꯨ꯫ ꯐꯠꯇ꯭ꯔꯗꯤ
ꯑꯥ
ꯅꯍꯥꯟꯁꯨ ꯑꯗꯨꯝ ꯃꯤ ꯌꯥꯝ ꯁꯤꯕ ꯊꯣꯛꯑꯦꯅ꯫
ꯍꯣꯏ ꯍꯣꯏ ꯑꯁ ꯑꯈꯣꯏ ꯂꯀꯥꯏꯗꯤ ꯎꯄꯥꯏ ꯂꯩꯇꯦꯗ ꯑꯗꯨꯒ ꯉꯔꯥꯡ ꯃꯣꯏ ꯌꯨꯝꯗꯣ ꯁꯔꯣ ꯃꯅꯥꯛꯇꯅꯦꯕꯀꯣ ꯀꯦꯊꯂꯤꯛ ꯆꯔꯆ ꯂꯩꯅ ꯑꯈꯣꯏ ꯂꯀꯥꯏ ꯒꯤꯊꯤꯂꯤꯛ ꯆꯔꯁꯇꯨ
ꯑꯥ
ꯑꯗꯨ ꯃꯈꯥꯗꯅꯦꯕ ꯃꯣꯏꯗꯣ ꯑꯁ ꯀꯩꯅꯣ ꯇꯧꯕꯅꯦ ꯃꯣꯏ ꯌꯨꯝꯗꯣ ꯍꯦꯛ ꯁꯥꯕ ꯂꯣꯏꯔ ꯃꯊꯀꯤ ꯃꯊꯥꯛꯀꯤ ꯀꯩꯔꯥ ꯂꯦꯟꯁ꯭ꯂꯥꯏꯠꯇꯣ ꯂꯩꯉꯣꯏꯅ ꯂꯥꯛꯑꯒ ꯃꯣꯏꯒꯤ ꯃꯤꯁ ꯑꯁꯨ ꯂꯣꯏꯅ ꯀꯥꯏꯈ꯭ꯔꯕ ꯒꯥꯔꯤꯁꯨ ꯂꯣꯏ ꯁꯣꯏꯈ꯭ꯔꯦ ꯍꯥꯏ ꯌꯨꯝ ꯃꯅꯨꯡꯒ ꯂꯣꯏ ꯆꯪꯈ꯭ꯔꯕ
ꯅꯃꯪꯡꯂꯣꯡꯅ ꯅꯣꯡ ꯆꯨꯕ ꯃꯇꯝꯗꯗꯤ ꯑꯁꯂꯥꯏꯕ ꯀꯤꯍꯦ
ꯎꯝ ꯑꯩꯈꯣꯏ ꯂꯩꯀꯥꯏꯗꯤ